ꯍꯜꯂꯣ
ꯇꯥꯔꯕꯣ
ꯑꯥ ꯇꯥꯔꯦ ꯑꯁ ꯍꯧꯖꯤꯛꯇꯩ ꯆꯥꯛ ꯆꯥꯇꯣꯛꯑꯗꯤ ꯑꯩꯈꯣꯏꯗꯤ ꯑꯃꯨꯛ ꯂꯥꯝꯃꯛꯑꯅꯦ ꯍꯥꯏꯕ ꯑꯝ ꯆꯥꯗ꯭ꯔꯤ
ꯀꯨꯞꯁꯜꯂ ꯊꯝꯃꯣꯗꯅ ꯍꯣꯠ ꯀꯦꯁ
ꯑꯥ ꯊꯃꯦ
ꯀꯩꯖꯥꯡꯅꯣ
ꯍꯣꯏ ꯉꯁꯤꯗꯤ ꯌꯦꯟ ꯊꯣꯡꯕ
ꯑꯩꯁ ꯊꯥꯎꯗꯗꯣꯔꯦꯅꯦ
ꯉꯁꯤꯗꯤ ꯏꯪꯖꯥꯡ ꯍꯥꯎꯗꯣꯔꯦ ꯎꯍꯨꯝ ꯍꯨꯝ ꯎꯝ ꯑꯦ
ꯈꯔ ꯂꯥꯝꯍꯜꯂꯣ ꯑꯗꯣꯑꯣꯢꯗꯤ
ꯎꯝ ꯍꯨꯝ ꯍꯨꯝ ꯈꯔ ꯍꯥꯎꯅ ꯆꯥꯅꯕ ꯃꯤ ꯑꯃꯃꯝꯒꯤ ꯃꯇꯨꯡ ꯑꯍꯨꯝ ꯑꯍꯨꯝ ꯈꯛꯇꯅꯦꯕꯨ ꯄꯤꯔꯤꯁꯦ
ꯎꯝ
ꯑꯩꯁꯦ ꯁꯤꯅ ꯂꯣꯏꯔꯦꯀꯣ
ꯑꯣ ꯁꯤꯅ ꯂꯣꯏꯔꯕꯣ
ꯎꯝ
ꯌꯥꯝ ꯐꯔꯦ ꯅꯪ ꯂꯣꯏꯁꯜꯂꯤꯗꯣ ꯑꯩꯗꯤ ꯑꯅꯤ ꯋꯥꯂꯦ ꯍꯥꯏꯕ
ꯑꯗꯣ ꯑꯩ ꯁꯤ ꯂꯣꯏꯔꯒ ꯅꯪꯉꯣꯟꯗ ꯑꯃꯨꯛ ꯇ꯭ꯔꯥꯏ ꯇꯧꯔꯛꯀꯦꯀꯣ
ꯑꯥ ꯑꯥ ꯇꯧꯔꯣ ꯌꯥꯔꯤꯕꯣꯗꯣ
ꯍꯣꯏ
ꯍꯧꯖꯤꯛ ꯌꯨꯝꯗꯒꯗꯤ ꯆꯥꯛ ꯀꯩꯁꯨ ꯊꯣꯡꯅꯔꯝꯒꯤꯔꯣꯏꯅꯦ ꯊꯣꯛꯉꯕꯣ ꯆꯤꯆꯦ ꯍꯣꯏꯒꯦ
ꯊꯣꯡꯗ꯭ꯔꯤ ꯀꯥꯏꯗꯩ ꯆꯥꯛꯅꯣ
ꯑꯗꯨꯅꯦ ꯑꯩꯈꯣꯏꯗꯤ ꯍꯧꯖꯤꯛ ꯆꯥꯡ ꯂꯣꯏꯔꯦꯅ ꯄꯤꯁꯜꯂꯛꯑꯝꯃꯦꯉꯣ
ꯎꯍꯝ ꯍꯝ ꯉꯂꯤ ꯉꯂꯦ ꯄꯨꯡ ꯃꯉꯥ ꯍꯩ ꯃꯉꯥ ꯇꯥꯗ ꯉꯥꯏꯔꯤ ꯉꯥꯜꯂꯦ
ꯅꯍꯥꯟꯈꯩꯗꯤ ꯇꯔꯨꯛ ꯇꯥꯔꯝꯗꯥꯏ ꯁ꯭ꯋꯥꯏꯗ ꯂꯧꯕꯅꯦꯕ
ꯑꯣ ꯑꯗꯨꯗꯤ ꯌꯥꯏ ꯇꯔꯨꯛ ꯇꯥꯔꯝꯗꯥꯏꯗꯤꯀꯣ
ꯑ ꯉꯁꯤꯅ ꯉꯟꯅ ꯍꯟꯅꯤꯌꯦ ꯑꯗꯨꯒꯤ
ꯎꯝ
ꯂꯧꯕ ꯂꯥꯛꯑꯣ ꯉꯁꯥꯏ ꯑꯩꯅ ꯐꯣꯟ ꯇꯧ ꯁꯜꯂꯛ ꯑꯦꯅ ꯍꯥꯏꯕꯗꯣ
ꯑꯥ ꯑꯥ ꯑꯗꯨ ꯆꯥꯛ ꯂꯣꯏꯔꯦ ꯍꯥꯏꯔ
ꯍꯣꯏ ꯑꯗꯨ ꯃꯥ ꯐꯣꯟꯗꯣ ꯇꯧꯁꯟ ꯅꯔꯛꯇꯅ ꯇꯠꯁꯨ ꯇꯠ ꯈꯔꯦ
ꯅꯣ ꯂꯣꯏꯔꯝ ꯗꯥꯏꯗꯨꯗ ꯄꯥꯝꯃꯨꯏꯀꯣ
ꯎꯝ
ꯅꯦꯠꯋꯥꯛ ꯅꯨꯡꯉꯥꯏ ꯈꯤꯗ꯭ꯔꯤꯔꯥ ꯀꯩꯅꯣ ꯇꯨꯃꯤꯟ ꯂꯩꯈ꯭ꯔꯦ ꯑꯗꯨꯒ ꯑꯗꯨꯨꯝ ꯀꯛꯈꯔꯦ
ꯎꯝ ꯀꯤꯍꯣꯝ ꯆꯥꯕꯒ ꯆꯠꯅꯤꯡꯗ꯭ꯔꯣ ꯆꯤꯆꯦ
ꯆꯥꯠ ꯅꯤꯡꯉꯦ ꯑꯍꯥꯎꯕꯗꯨ ꯆꯥꯅꯤꯡꯉꯦ ꯑ ꯊꯨꯝꯕꯗꯣ ꯊꯨꯝꯗꯗꯤ ꯌꯥꯥꯅꯤꯡꯗꯦ ꯑꯁ
ꯊꯨꯝꯃꯦ ꯊꯨꯝꯃꯦ ꯊꯨꯝꯕꯗꯤ ꯉꯥꯔꯤꯌꯥꯟ ꯂꯣꯝ ꯒꯤ ꯌꯥꯝ ꯍꯥꯎꯍꯧ ꯔꯦ ꯇꯥꯡꯕꯗꯤ ꯇꯥꯡꯅꯤ
ꯎꯝ ꯊꯨꯝꯃꯗꯤ ꯆꯥꯅꯤꯡ ꯑꯦꯕ ꯀꯣ ꯑꯃ ꯊꯨꯝꯗꯕꯤꯗ ꯑꯃ ꯂꯩꯗꯥꯏꯅꯦ ꯁꯤꯟꯇꯛ ꯇꯧꯔ ꯇꯧꯕꯗꯨꯗꯤ ꯑꯁ ꯏꯁꯥ ꯅꯨꯡꯉꯥꯏꯇꯦꯗ ꯑꯗꯨ ꯍꯦꯛ ꯆꯥꯔꯗꯩ ꯑꯗꯨꯝ ꯅꯥꯔꯦ
ꯊꯨꯝꯃꯦ ꯃꯣꯏꯗꯨꯗꯤ ꯐꯖꯟꯅ ꯊꯨꯝꯃꯦ ꯑꯩ ꯍꯟꯗꯛ ꯌꯨꯝꯗ ꯆꯥꯔꯛꯑꯦ
ꯎꯝ ꯊꯨꯝꯃꯗꯤ ꯐꯩ ꯍꯣꯡꯉꯥꯀꯥꯟꯗ ꯑꯣꯏꯅ ꯆꯥꯕ ꯍꯥꯏꯗꯨꯅꯤ
ꯍ ꯍ ꯍ
ꯅꯠꯇ꯭ꯔꯗꯤ ꯇꯥꯡ ꯑꯀꯥꯟꯗ ꯆꯥꯕꯗꯤ
ꯎꯝ ꯕꯖꯥꯔꯗꯁꯨ ꯐꯪꯕꯗꯤ ꯐꯪꯉꯝꯅꯤꯗ
ꯎꯝ ꯐꯪꯉꯝꯃꯅꯤ ꯄꯨꯈꯠ ꯄꯨꯈꯠꯅꯔ ꯌꯣꯜꯂꯝꯃꯅꯤ
ꯑꯥ
ꯏꯔꯥꯡꯁꯦ ꯂꯩꯔꯝꯗ꯭ꯔꯒꯗꯤꯀꯣ
ꯏꯔꯥꯡꯖꯤ ꯂꯩꯝꯗ꯭ꯔꯗꯤ ꯌꯥꯝ ꯅꯨꯡꯉꯥꯏ ꯍꯧꯖꯤꯛ ꯁꯨ ꯅꯥꯒꯥ ꯒꯁꯨ ꯑꯃꯨꯛ ꯇꯧꯢ ꯃꯥꯜꯂꯦ
ꯎꯝ ꯏꯔꯥꯡꯁꯦ ꯂꯣꯏꯕ ꯅꯥꯏ ꯄꯣꯠꯠꯇꯦꯗ ꯃꯅꯤꯄꯨꯔꯁꯦ ꯈꯪꯗꯦꯗ ꯑꯩꯈꯣꯏ ꯖꯦꯅꯦꯔꯦꯁꯟꯁꯦ ꯑꯄꯨꯝꯕ ꯗꯥꯎ ꯍꯥꯏꯗꯣꯏꯔꯥ
ꯎꯝ ꯌꯥꯝ ꯊꯤꯅ ꯍꯣꯏ ꯑꯗꯨꯝ ꯏꯔꯥꯡꯁꯦ ꯂꯣꯏꯅꯔ ꯑꯗꯨꯝ ꯂꯩꯔ
ꯑꯗꯨꯅꯦ ꯍꯥꯢꯖꯦ ꯑꯗꯩ ꯏꯔꯥꯡ ꯅꯠꯇ꯭ꯔꯒꯅ ꯏꯔꯥꯡ ꯅꯠꯇ꯭ꯔꯒꯅ ꯩꯅꯣ ꯁꯥꯊꯤ ꯁꯥꯊꯤꯕ ꯂꯥꯏꯅꯥꯒꯁꯦ ꯑꯃꯨꯛꯛꯇꯣꯡ ꯍꯧꯔꯑꯅꯤ ꯑꯗꯨ ꯃꯤꯒꯖꯦ ꯄꯠꯄꯠ ꯂꯧꯋꯦ ꯍꯥꯏꯕ
ꯍꯤꯡ ꯉꯧꯔꯤꯁꯦ ꯑꯩꯈꯣꯏꯁꯦ ꯇꯧ ꯌꯥꯕ ꯑꯣꯏꯗꯣꯏꯅꯤꯀꯣ ꯁꯤ ꯃꯌꯥꯝ ꯃꯔꯛꯁꯤꯗ
ꯎ ꯌꯥꯔꯤꯔꯥ ꯏꯁꯣꯔꯅ ꯂꯧꯅꯤꯡꯗ꯭ꯔꯤꯔꯥꯝꯗꯤ ꯇꯧꯔꯤ
ꯁꯤꯍꯧꯗ꯭ꯔꯕꯅꯦꯕ ꯑꯩꯈꯣꯏꯁꯦ
ꯑ ꯀꯣꯔꯣꯅꯥꯒ ꯗꯣ ꯌꯥꯝ ꯁꯥꯊꯤꯈꯤꯗ꯭ꯔꯣ
ꯍꯣꯏ ꯊꯣꯛꯄꯒ ꯌꯥꯅ ꯗꯗꯅ
ꯑꯩꯈꯣꯏ ꯁꯥꯢ ꯍꯨꯖꯤꯛꯁꯦ ꯂꯣꯏꯔꯦ ꯑꯗꯩ ꯀꯣꯔꯣꯅꯥ ꯗ ꯁꯤꯒꯤ ꯃꯌꯥꯝꯗꯣ ꯃꯣꯏꯗꯤ ꯄꯤꯔꯤꯊꯤꯕꯤꯁꯦ ꯇꯨꯝꯃꯦꯅ ꯈꯜꯂꯒ ꯁꯤꯔꯝꯗꯣꯏꯅꯦ ꯍꯥꯏꯕ ꯍꯥꯏꯗꯤ ꯂꯣꯏ ꯅꯥꯅꯩ ꯗꯅꯀꯣ
ꯎꯝ
ꯃꯣꯏꯗꯗꯤ ꯄ꯭ꯔꯤꯊꯤꯕꯤꯁꯦ ꯇꯨꯝꯃꯦꯅ ꯈꯜꯂꯒ ꯁꯤꯔꯝꯗꯣꯏꯅꯦ ꯍꯥꯏꯕ
ꯍꯣꯏ ꯑꯐꯥꯎ ꯑꯐꯥꯎꯕ ꯃꯤꯁꯨ ꯌꯥꯝ ꯁꯤꯈ꯭ꯔꯦ ꯀꯣ ꯀꯣꯔꯣ
ꯌꯦꯁꯤ ꯑꯗ ꯌꯨꯇꯨꯕꯔ ꯃꯌꯥꯡ ꯃꯆꯥ ꯑꯃꯁꯁꯨ ꯃꯃꯥ ꯃꯄꯥ ꯄꯨꯂꯞ ꯊꯤꯕꯅꯦ ꯍꯥꯏꯕ
ꯅꯨꯡꯉꯥꯏꯇꯦ ꯅꯨꯡꯉꯥꯏꯇꯕ ꯃꯌꯥꯝ
ꯎꯝ ꯑꯍꯟꯗꯁꯨ ꯍꯦꯟꯅ ꯁꯣꯟꯕ ꯍꯥꯏꯇꯥꯔꯦ ꯏꯃ꯭ꯌꯨꯟ ꯁꯤꯁꯇꯦꯝꯗꯨ ꯃꯣꯏ ꯀꯟꯇ꯭ꯔꯣꯜ ꯇꯧ ꯉꯝꯗꯕꯩ
ꯎꯝ
ꯑꯩꯈꯣꯏ ꯁꯥꯏꯅ ꯀ꯭ꯋꯥꯔꯦꯟꯇꯥꯏꯟ ꯇꯧꯕꯗ ꯈꯔ ꯂꯩ ꯀꯥꯏ ꯑꯣꯏꯈꯤꯗꯕꯩꯀꯣ ꯑꯩꯈꯣꯏ ꯁꯤ ꯂꯩꯌꯦꯕ ꯀꯣꯔꯣꯅꯥ ꯃꯅꯨꯡꯗꯁꯨ
ꯑꯣ
ꯑꯗꯨ ꯑ ꯁꯨꯛꯇꯣꯛ ꯊꯣꯛꯇꯦ ꯑꯔꯩ ꯑꯔꯩꯕ ꯐꯨꯛ ꯐꯨꯛꯇꯅ ꯆꯥꯗꯅ ꯏꯕꯦꯝꯃ ꯎ
ꯑꯁ ꯋꯥꯔꯝꯒꯅꯤ ꯑꯗꯨꯗꯤ
ꯀꯌꯥꯝ ꯋꯥꯠꯂꯦ ꯑꯗꯒꯤ ꯑꯩꯈꯣꯏꯗꯤ ꯑ ꯁꯤꯗꯩꯁꯨ ꯕꯣꯇꯔ ꯆꯟꯗꯕꯅꯤꯀꯣ
ꯎꯝ
ꯑ ꯀꯩꯅꯣꯗꯅꯦ ꯌꯨꯝꯂꯣꯝꯗ ꯐꯪꯕꯅꯤꯅ ꯌꯥꯝ ꯋꯥꯏꯑꯦꯕ
ꯑꯣ ꯍꯥꯏ ꯍꯥꯏꯅ ꯑꯩꯈꯣꯏ ꯑꯗꯣꯝꯗꯗꯤ ꯍꯤꯡꯒꯣꯜ ꯀꯩꯀꯩꯗꯕꯨ ꯂꯩꯕꯅꯤꯅ
ꯃꯥꯅ ꯍꯤꯡꯒꯣꯟ ꯀꯥꯗ꯭ꯔꯦ ꯑꯗꯣꯢꯁꯨ ꯑ ꯑꯗꯨꯒ ꯂꯩꯀꯥꯏꯒꯤ ꯆꯦꯡ ꯆꯥꯛꯁꯨ ꯌꯦꯜꯂꯤꯗꯅ ꯍꯥꯏꯗꯤ ꯀꯣꯔꯣꯅꯥ ꯃꯅꯨꯡ ꯀꯩꯅꯣ ꯑ ꯀꯔꯤ ꯀꯔꯤ ꯀꯔꯤ ꯃꯣꯏ ꯂꯩꯀꯥꯏꯒꯤ ꯀꯩꯅꯣꯅ ꯀꯃꯤꯇꯤꯒꯩꯅ
ꯍꯣꯏ ꯌꯦꯟ
ꯑꯩꯈꯣꯏꯗꯤ ꯁ꯭ꯋꯥꯏꯗꯁꯨ ꯑꯗꯨꯒꯨꯝꯕ ꯌꯦꯡꯕꯤꯅꯕꯁꯨ ꯂꯩ ꯗꯦ ꯍꯥꯏꯗꯤ ꯁꯤꯗ ꯕꯣꯇꯔ ꯆꯟꯗ꯭ꯔꯕꯅꯤꯅ ꯀꯃꯥꯏꯅꯕꯨ ꯍꯤꯡꯉꯤꯕꯅꯣ ꯈꯪꯗꯦ ꯑꯣꯟꯊꯣꯛ ꯅꯨꯡꯉꯥꯏꯅꯕꯨ ꯍꯤꯡꯉꯤꯅꯦ ꯑꯁ ꯒꯌꯥꯟ ꯃꯦꯟ ꯑꯝ ꯊꯥꯍꯧꯗꯦ ꯑꯗꯨꯗꯩꯁꯨ ꯑꯅꯝꯕꯅ ꯑꯩꯁꯦ ꯃꯄꯥꯟ ꯊꯣꯛ ꯍꯩꯈꯤꯗ꯭ꯔꯕꯅꯦꯕ ꯑꯩꯖꯦ ꯂꯩꯀꯥꯏ ꯀꯣꯏꯕꯗ ꯅꯝꯕꯔ ꯋꯥꯟ ꯆꯠ ꯆꯃꯤꯟꯅꯦꯃꯤ ꯑꯩꯈꯣꯏ ꯂꯩꯀꯥꯏꯗ ꯍꯥꯟꯅ ꯏꯃꯥꯅꯦ ꯂꯩꯔꯝꯃꯦ ꯏꯃꯥꯟꯅꯕꯤ ꯑꯅꯤ ꯂꯩꯔꯝꯃꯦꯕ ꯑꯁꯤꯒ ꯑꯈꯣꯏꯑꯦ ꯊꯣꯛꯄꯗ ꯃꯨꯁꯂꯤꯝ ꯍꯣꯇꯦꯜ ꯑꯃ ꯂꯩꯕꯗꯣ
ꯑꯥ
ꯑꯗꯨꯗꯁꯨ ꯏꯃꯥꯟꯅꯕꯤ ꯑꯃ ꯂꯩꯔꯝꯃꯦ ꯑꯗꯨꯒ ꯅꯥꯀꯟ ꯒꯤ
ꯎꯝ ꯍꯨ ꯎꯝꯍꯨ ꯑꯥ ꯑꯥ ꯈꯪꯉꯦ
ꯑꯗꯩ ꯃꯥꯏ ꯃꯆꯥꯅꯨꯕꯤꯁꯨ ꯑꯩꯒ ꯂꯦꯡꯒꯥꯅꯦꯕ ꯑꯩꯈꯣꯏ ꯍꯨꯝꯖꯤ ꯇꯤꯟꯅꯔꯝꯃꯦꯕ ꯌꯥꯝ ꯐꯖꯅ ꯑꯁ ꯃꯣꯏꯗ ꯑꯃꯨꯛ ꯆꯠ ꯑꯩꯈꯣꯏꯗ ꯑꯃꯨꯛ ꯂꯥꯛ ꯑꯗꯨꯗꯩ ꯃꯕꯥꯅꯤꯒꯤ ꯌꯨꯝꯁꯤꯗ ꯑꯩꯈꯣꯏ ꯍꯨꯝꯁꯦ ꯑꯗꯨꯝ ꯂꯩꯀꯥꯏ ꯀꯣꯏꯂꯩꯔꯃꯦ ꯍꯧꯖꯤꯛꯇꯤ ꯆꯥꯎꯔꯝꯅꯤꯅ ꯏꯁꯥ ꯏꯁꯥꯏ ꯀꯦꯔꯤꯌꯔ ꯁꯦꯝꯅꯒꯤ ꯅꯤꯅ ꯑꯃꯅ ꯑꯥ ꯕꯦꯡ ꯂꯣꯔ ꯂꯩꯩꯒ꯭ꯔꯦ
ꯑꯣ
ꯇꯩ ꯑꯃꯅ ꯀꯩꯅꯣ ꯑꯁꯤ ꯍꯣꯇꯦꯜꯁꯤꯅ ꯃꯅꯥꯎꯄꯥꯍꯣꯏꯅꯦꯕ ꯐꯝꯃꯤꯁꯦ ꯑꯗꯨ ꯃꯣꯏ ꯃꯣꯏꯅ ꯆꯦꯛꯀꯣꯟ ꯂꯣꯝꯗ ꯑꯣꯏꯅ ꯍꯣꯡꯗꯣꯛꯀꯦꯅ ꯃꯥꯅ ꯅꯤꯠ ꯊꯥꯔꯤ ꯑꯗꯩ ꯂꯣꯏ ꯀꯥꯏꯅꯔꯕꯅꯤꯅ ꯁꯨꯝ ꯆꯠꯊꯣꯛꯅꯤꯡꯉꯥꯏ ꯂꯩꯇꯕꯒꯤ ꯁꯨꯝ ꯆꯠꯈꯤꯗꯕꯗꯣ ꯑꯗꯨꯒꯤ ꯁꯨꯝ ꯂꯩꯈꯤꯕꯗꯩ ꯂꯩꯒ꯭ꯔꯦ ꯑꯗꯨꯝ ꯍꯧꯖꯤꯛ ꯑꯗꯨꯝ ꯍꯩꯅꯈ꯭ꯔꯦ ꯑꯗꯩ ꯏꯔꯥꯡ ꯃꯇꯝ ꯅꯨꯡꯒ ꯇꯧꯕꯗꯨꯗ
ꯑꯥ
ꯍꯥꯟꯅꯗꯤ ꯁꯟꯗꯦ ꯈꯨꯗꯤꯡꯁꯦ ꯑꯩꯈꯣꯏ ꯂꯝꯄꯥꯛꯁꯤꯗ ꯁꯥꯟꯅꯔꯝꯗꯣꯏꯅꯦ ꯑꯩꯈꯣꯏ
ꯑꯣ ꯍꯧꯖꯤꯛꯅ ꯑꯝꯇ ꯄꯥꯎ ꯐꯥꯎꯅꯈꯤꯗ꯭ꯔꯦ
ꯎꯝ ꯐꯥꯎꯕꯨꯗꯤ ꯐꯥꯎꯅꯔꯁꯨ ꯍꯧꯖꯤꯛ ꯑꯁ ꯃꯤꯁꯤꯁ ꯀ ꯊꯥꯅꯗ ꯑꯗꯨ ꯏꯃꯥꯟꯅꯕꯤ ꯑꯃꯁꯤꯗꯤ ꯑꯁ ꯁꯥꯎꯔꯤ ꯄꯣꯠꯅꯦ ꯍꯥꯏꯗꯤ ꯑ ꯂꯥꯞꯅ ꯂꯩꯅꯒ꯭ꯔꯦ ꯀꯥꯏꯅ ꯃꯦꯁꯦꯁ ꯊꯥꯔꯛꯇꯦ ꯈꯣꯠꯇꯦꯅ ꯁꯣꯝꯗꯗꯤ ꯃꯤꯁꯦꯁ ꯍꯥꯢꯌꯦ ꯏꯁꯥ ꯐꯥꯎꯕꯗ ꯁꯪꯗ꯭ꯔꯦ ꯁꯦꯡꯅ ꯍꯥꯏꯔꯒꯀꯣ ꯏꯃꯥꯟꯅꯕꯤ ꯍꯥꯏꯕ ꯋꯥꯅꯦ ꯑꯗꯣ ꯑꯗꯨ ꯍꯥꯏꯌꯦꯅ ꯍꯦꯛꯇ ꯐ꯭ꯔꯦꯟꯁꯤꯞ ꯀꯥꯏꯕꯗꯤ ꯅꯠꯇꯦ ꯑꯗꯣ ꯃꯥꯗꯤ ꯌꯥꯝꯅ ꯀꯩ ꯍꯥꯏꯇꯥꯔꯦ ꯄꯣꯁꯦꯁꯤꯚ ꯌꯥꯝ ꯑꯣꯏꯒꯜꯂꯦꯕ ꯑꯩꯅꯒ ꯁꯥꯎꯑꯦ ꯑꯩ ꯅꯪ ꯅꯥꯋꯥꯔꯣ ꯅꯪꯅ ꯑꯩꯉꯣꯟꯗ ꯃꯦꯁꯦꯁ ꯊꯔꯛ ꯇꯦ ꯁꯥꯎꯏꯗꯨꯕꯣ ꯀꯥꯏ ꯍꯥꯏꯔꯤꯅꯦ ꯑꯩꯅ
ꯎꯝ
ꯑꯩꯒ ꯅꯪꯒ ꯀꯣꯏꯅꯕ꯭ꯔꯣꯒꯥꯏꯔꯒ ꯊꯤ ꯊꯤꯅ ꯉꯥꯡꯉꯤꯅꯤ
ꯍꯥꯍꯥꯍꯥ ꯎꯍꯝ ꯊꯥꯏꯅ ꯄꯨꯜꯂꯝꯕ ꯏꯃꯥꯟꯅꯕꯤꯈꯩꯁꯦ ꯍꯣꯏ ꯇꯦꯟꯗ ꯀꯥꯡꯕꯨ ꯑꯃ ꯄꯨꯜꯂꯦ ꯏꯂꯚꯦꯟ ꯇꯨꯋꯦꯜꯐꯇ ꯀꯥꯡꯕꯨ ꯑꯃ ꯄꯨꯜꯂꯦ ꯍꯧꯖꯤꯛ ꯀꯣꯂꯦꯖꯇ ꯑꯃꯃꯨꯛ ꯄꯨꯜꯂꯦ ꯍꯣꯏ ꯈꯤꯇꯪ ꯈꯤꯇꯪꯗꯤ ꯑꯗꯨꯝ ꯂꯥꯞꯊꯣꯛꯅꯒꯤꯀꯣ
ꯍꯥꯟꯅ ꯇꯤꯅꯒꯤꯕꯒꯩꯗꯨꯅ ꯐꯅ ꯂꯨꯅ ꯇꯤꯟꯅꯔꯝꯒꯁꯨ ꯑꯗꯨ ꯇꯞꯂꯤ ꯇꯞꯂꯤ ꯂꯥꯞꯊꯣꯛꯅꯈꯤꯕꯗꯣ ꯑꯗꯨꯝ ꯃꯍꯥꯎꯁ ꯁꯥꯅꯦꯕ ꯑꯩ ꯍꯧꯖꯤꯛ ꯄꯨꯜꯂꯤꯁꯦ ꯑꯅꯝꯕꯅ ꯀ꯭ꯂꯥꯁ ꯏꯂꯚꯦꯟ ꯇꯨꯌꯦꯜꯞꯀꯤꯗꯤ ꯌꯥꯝ ꯄꯥꯛ ꯄꯨꯟꯗꯦꯕꯀꯣ
ꯎꯝ
ꯀ꯭ꯂꯥꯁ ꯋꯥꯟ ꯇꯨ ꯇꯦꯟꯗ ꯇꯝꯃꯤꯟꯅꯔꯝꯕ ꯏꯃꯥꯟꯅꯕꯤꯕꯥ ꯃꯤ ꯃꯦꯇ꯭ꯔꯤꯛꯇ ꯑꯃꯨꯛ ꯄꯨꯜꯂꯦꯕ ꯍꯥꯏꯗꯤ ꯇꯨꯋꯏꯁꯟ ꯄꯨꯟꯕ
ꯑꯥ
ꯍꯥꯏꯅꯔꯛ ꯑꯥ ꯏꯂꯚꯦꯟꯁꯦ ꯇꯝꯒꯤꯕꯅꯦꯕ
ꯑꯥ
ꯆꯞ ꯃꯥꯟꯅꯕꯗ ꯑꯗꯨ ꯃꯥꯒꯥ ꯄꯨꯜꯂꯦ ꯁꯦꯛꯁꯟ ꯑꯦꯁꯤꯗ ꯇꯥꯃꯤꯟ ꯁꯦꯛꯁꯟ ꯕꯤꯗ ꯇꯥꯃꯤꯟ ꯅꯔꯝꯃꯦꯕ ꯑꯗꯩ ꯑꯣꯖꯥ ꯗꯩ ꯏꯕꯥꯟꯅꯤꯖ ꯅꯛꯁꯤꯟꯃꯜꯂꯦꯅꯅꯦ ꯈꯪꯕ꯭ꯔꯥ ꯍꯥꯏꯗꯤ ꯑꯗꯨꯝ ꯐꯝꯃꯤꯟꯅꯔ ꯑꯗꯨꯝ ꯂꯩꯌꯦꯕ ꯇꯨꯁꯟꯁꯦ ꯇꯣꯉꯥꯟ ꯇꯣꯉꯥꯟ ꯈꯥꯏꯗꯣꯛꯈ꯭ꯔꯦ ꯀ꯭ꯂꯥꯁ ꯇꯨꯋꯦꯞ ꯀꯥꯔꯛꯄꯗ ꯑꯗꯨꯗꯩ ꯑꯗꯨꯝ ꯢꯕꯥꯟꯅꯤꯁꯦ ꯑꯗꯨꯝ ꯀꯥꯏꯅ ꯒꯔꯦꯗꯅ
ꯑꯣ
ꯑꯗꯨꯒ ꯏꯃꯥꯟꯅꯕꯤ ꯑꯅꯧꯕ ꯑꯃꯁꯨ ꯇꯤꯟꯅꯩ ꯑꯦꯕ ꯇꯤꯟꯅꯕꯨꯗꯤ ꯂꯣꯏ ꯇꯤꯟꯅꯔꯛꯑꯦ ꯍꯥꯏꯗꯤ ꯁꯦꯛꯁꯟ ꯁꯦꯛꯁꯟ ꯑꯁ ꯀ꯭ꯂꯥꯁ ꯏꯂꯦꯚꯦꯟꯒꯤ ꯁꯦꯛꯁꯟꯁꯤ ꯏꯅꯨꯡ ꯅꯨꯡꯉꯥꯏꯈꯤꯕꯀꯣ ꯍꯥꯏ ꯗꯤ ꯑꯩꯈꯣꯏ ꯏꯃꯥꯟꯅꯕ ꯑꯣꯌꯦ ꯃꯥꯗꯣ ꯗꯤ ꯑꯣꯢꯔꯦ ꯑꯗꯨꯅ ꯑꯁ ꯇꯣꯈꯥꯏ ꯇꯣꯛꯈꯥꯏ ꯈꯥꯏꯗꯣꯛꯅꯈꯤꯕꯗ ꯅꯨꯡꯁꯤꯖꯥꯠꯅꯤꯉꯣ ꯍꯥꯏꯗꯤ
ꯎꯝ
ꯂꯩꯅ ꯑꯗꯨꯅ ꯁꯦꯛꯁꯟ ꯕꯤꯗꯗꯤ ꯅꯨꯄꯥꯁꯨ ꯑꯩꯅ ꯑꯩꯅ ꯀ꯭ꯂꯥꯁ ꯇꯨꯌꯦꯞ ꯀꯥꯔꯛꯄ ꯀꯥꯟꯗꯗꯤ ꯅꯨꯄꯥꯁꯨ ꯌꯥꯝ ꯄꯥꯛ ꯀꯧꯅꯗ꯭ꯔꯤꯕ ꯍꯥꯏꯗꯤ ꯂꯣꯏꯅꯃꯛ
ꯑꯥ
ꯁꯦꯛꯁꯟ ꯆꯦꯟꯁ ꯇꯧꯕꯒꯤ ꯁꯦꯛꯁꯟ ꯃꯤꯛꯁ ꯇꯧꯕꯗꯣ
ꯑꯥ
ꯑꯁ ꯈꯪꯗꯦꯗ ꯏꯂꯦꯚꯦꯟ ꯇꯨꯋꯦꯞꯁꯤꯁꯨ ꯅꯨꯡꯕꯨꯗꯤ ꯅꯨꯡꯁꯤ ꯌꯥꯝ
ꯎꯝ ꯏꯝꯐꯥꯜ ꯕꯦꯂꯤꯗ ꯍꯥꯏꯕ ꯅꯠꯇ꯭ꯔꯣ ꯆꯤꯆꯦ ꯇꯝꯃꯛꯑꯦ ꯍꯥꯏꯗꯣ
ꯍꯣꯏ
ꯑꯥ
ꯑ ꯑꯁ ꯌꯦꯂꯣ ꯃꯥꯁꯨ ꯐꯅꯦꯛ ꯁꯦꯠ ꯉꯥꯢ ꯋꯥꯔꯤ ꯂꯩ ꯖꯠꯅꯤ ꯏꯕꯦꯝꯃ ꯑ ꯑꯩꯈꯣꯏꯒꯤ ꯏꯝꯐꯥꯜ ꯑꯩꯈꯣꯏ ꯁ꯭ꯀꯨꯜꯗꯩ ꯊꯣꯛꯂꯛꯄꯗꯅꯦ ꯑꯗ ꯑꯩ ꯁ꯭ꯀꯨꯜꯒꯤ ꯐꯅꯦꯛꯇꯤ ꯅꯠꯇꯕ ꯈꯤꯇꯪ ꯑꯣꯔꯦꯟꯖ ꯇꯪꯇꯛ ꯇꯧꯕ ꯑꯃ ꯁꯦꯠꯂꯦꯕ ꯑꯗꯨꯒ ꯄꯁꯤꯅ ꯑ ꯒꯒꯥꯔꯤꯒ ꯊꯣꯏ ꯂꯥꯑꯂꯒ ꯊꯔꯛꯑꯒ ꯑꯩ ꯅꯥꯛꯇꯒ ꯇꯧꯔꯤꯒꯤ ꯒꯥꯔꯤꯒꯗꯣ ꯈꯥꯃꯒ ꯏꯕꯦꯝꯃꯕ ꯅꯪꯒꯤ ꯐꯅꯦꯛꯇꯨꯗꯤ ꯑꯥ ꯂꯝꯕꯤꯗꯤ ꯂꯥꯏ ꯉꯥꯛꯇ꯭꯭ꯔꯤꯛ ꯉ ꯎꯔꯤꯑꯦ ꯀꯥ ꯅꯨꯣꯛꯐꯦꯠꯀ ꯅꯣꯛꯑ ꯆꯠꯈꯤꯅꯦ ꯍꯣꯏ ꯑꯗꯨ ꯀꯤꯒ ꯊꯥꯕ ꯍꯥꯏꯔꯤꯕ ꯅꯪ ꯐꯅꯦꯛ ꯇꯨꯗꯤ ꯑꯥ ꯁꯣꯔꯛ ꯃ ꯄꯥꯟꯗꯤ ꯎꯔꯤꯌꯦ ꯀꯅꯒ ꯍꯣ ꯑꯗꯨꯗꯤ ꯑꯃꯨꯛ ꯇꯧꯔꯛꯑꯣꯅ
ꯍꯣꯏ